ꯍꯖꯔꯦ ꯀꯩꯅꯣ ꯍꯧꯖꯤꯛꯛꯇ ꯃꯦꯅꯦꯖꯃꯦꯟ ꯑꯗꯨ ꯑꯗꯥ ꯌꯥꯝ ꯌꯧꯈ꯭ꯔꯕꯅꯤꯍꯦ ꯎꯝ
ꯐꯝꯅꯤꯔꯣ ꯍꯤꯕꯤꯔꯣ
ꯑ ꯐꯝꯃꯦ ꯐꯝꯃꯦ ꯊꯝꯃꯒ ꯐꯣꯟꯁꯨ ꯁꯥꯏꯠ ꯑꯃꯗ ꯌꯦꯡꯉ ꯂꯩꯕ ꯑꯃꯔꯣꯝꯗꯅ ꯀꯣꯜ ꯇꯧꯔ ꯂꯩꯕ
ꯑꯣ ꯐꯣꯟꯣꯟ ꯐꯣꯟꯣꯟ ꯀ ꯄꯥꯏ ꯄꯥꯏꯖꯦ
ꯑꯦ ꯅꯠꯇ ꯑꯗꯤ ꯇꯦꯕ꯭ꯂꯠ ꯅꯗ
ꯑꯃꯈꯛ ꯄꯥꯏꯔꯒ ꯄꯨꯝ ꯑꯗꯨꯝ ꯃꯦꯠꯄ ꯌꯥꯕ꯭ꯔꯣ
ꯑ ꯅꯠꯇꯦ ꯅꯠꯇꯦ ꯑꯃ ꯅ ꯑꯃꯗꯤ ꯇꯦꯕ꯭ꯂꯦꯠꯅꯤꯗ ꯇꯦꯕ꯭ꯂꯦꯠ ꯑꯣꯏꯕꯩꯅꯤꯗ
ꯑꯄꯥꯏꯕꯤꯅꯤꯅꯦ ꯑꯗꯨꯗꯤ
ꯄꯥꯏꯗꯗ
ꯎꯝ
ꯊꯄꯂꯤ ꯄꯥꯏꯣ ꯍꯥ ꯀꯩꯕ
ꯑꯩ ꯀꯔꯤ ꯌꯦꯟꯁꯥꯡ ꯊꯣꯡꯗꯣꯏꯅꯣ ꯈꯪꯗꯦꯕ
ꯑꯆꯥ ꯑꯗꯣ ꯀꯩꯅꯣ ꯑꯦꯟꯁꯥꯡ ꯊꯣꯡꯕ ꯇꯜꯂꯗꯤ ꯑꯩꯈꯣꯏ ꯅꯨꯗꯜꯁ ꯈꯇꯪ ꯍꯦꯛ ꯊꯣꯡꯅ ꯆꯒꯠꯂꯦꯕꯀꯣ ꯑꯩꯕꯨꯗꯤ ꯍꯧꯖꯤꯛꯀꯥꯟꯁꯤ ꯊꯣꯡꯕꯤꯅꯤꯡꯉꯥꯏ ꯃꯤ ꯂꯩꯕꯒꯤ ꯈꯔ ꯐꯕ ꯋꯥꯅꯦꯕ
ꯀꯅꯥ ꯊꯣꯡꯉꯤꯕ
ꯑꯩꯣꯏ ꯑꯩꯣꯏ ꯃꯥꯅ ꯊꯣꯛꯄꯤꯕꯤꯌꯨ ꯈꯔ ꯐꯥꯕꯅꯦꯕꯖꯤ ꯀꯅꯤꯗꯤ ꯉꯍꯥꯡꯉꯩꯗꯤ ꯑꯩꯁ ꯌꯥꯗꯦ ꯊꯣꯡꯕ ꯍꯦꯛ ꯇꯜꯂꯕ ꯏꯟꯁꯥꯡ ꯊꯣꯡꯕꯁꯦ ꯍꯦꯟꯅ ꯇꯜꯂꯦꯕ ꯑꯗꯨ ꯁꯥꯒꯨꯝꯕ ꯊꯣꯡꯅꯤ ꯍꯥꯏ ꯍ ꯈꯔ ꯑꯗꯨꯗꯤ ꯐꯔꯦꯗꯅ ꯈꯤꯇꯪ ꯈꯤꯇꯪ ꯏꯁꯄꯦꯁꯦꯜ ꯑꯣꯏꯔꯦꯕ ꯑ ꯍꫭ ꯑꯗꯨ ꯗꯤ ꯈꯔ ꯁꯣꯔꯠꯀꯠ ꯑꯣꯏꯌꯦꯕ ꯑꯗꯨ ꯅꯠꯇꯕꯤꯗ ꯑꯦꯟꯁꯥꯡ ꯑꯇꯩꯁꯤꯗꯤ ꯀꯩꯅꯣꯃ ꯇꯧꯕ
ꯁꯥꯒꯨꯝꯕ ꯍꯥꯏꯖꯤꯅ ꯏꯟꯇꯔꯦꯁꯇꯤ ꯑꯣꯏꯌꯦꯗꯅ ꯑꯗꯨꯒꯤꯅꯤꯅꯦ
ꯑꯩ ꯁꯥꯒꯨꯝꯕꯗꯒꯤꯁꯨꯅꯦ ꯀꯥꯡꯁꯣꯏ ꯐꯖꯅ ꯊꯣꯡꯉꯒ ꯆꯥꯕꯗꯣ ꯍꯥꯎꯋꯦ
ꯍꯣꯏ ꯍꯥꯎꯕꯗꯤ ꯍꯥꯎꯕꯅꯦ ꯃꯣꯏꯗꯤ ꯊꯣꯡꯕ ꯀꯟ ꯈꯪꯗꫭꯅꯦ ꯈꯤꯇꯪ ꯃꯇꯝ ꯈꯤꯇꯪ ꯍꯩꯕ ꯑꯃ ꯆꯪꯉꯦꯕꯀꯣ ꯍꯩꯇ꯭ꯔꯗꯤ ꯃꯣꯏꯁꯦ ꯍꯥꯎꯇꯕ ꯆꯥꯟꯁ ꯍꯦꯟꯅ ꯋꯥꯡꯉꯤꯅꯦ
ꯍ‌ꯦꯟꯅ ꯋꯥꯡꯉꯤꯅꯦ ꯁꯥꯁꯨ ꯊꯣꯡꯕ ꯍꯩꯇ꯭ꯔꯗꯤ ꯍꯥꯎꯇꯕꯅꯤꯍꯦ
ꯍꯣꯏ ꯑꯗꯨꯁꯨ ꯁꯥꯁꯦ ꯈꯔꯗꯤ ꯃꯇꯦꯡ ꯄꯥꯡꯕꯅꯤ ꯍ‌ꯦ ꯍꯥꯎꯇ꯭ꯔꯁꯨꯀꯣ ꯁꯥ ꯍꯥꯏꯔꯦꯗꯅ ꯎꯝ ꯍꯝ
ꯑꯗꯨ ꯆꯥꯛꯇꯤ ꯌꯥꯝ ꯆꯥꯕꯅꯦꯕ ꯅꯨꯡꯊꯤꯗꯣ ꯄꯨꯡ ꯑꯁꯦ ꯑꯌꯨꯛꯀꯤꯗꯣ ꯄꯨꯡ ꯃꯔꯤꯗ ꯆꯥꯏꯌꯦꯕ ꯑꯌꯨꯛꯇꯗꯤ ꯅꯨꯗꯜꯁꯀꯨꯝꯕ ꯆꯥꯔꯨꯕꯒꯤꯀꯣ ꯆꯥꯛ ꯂꯥꯝꯅꯕ ꯄꯨꯡ ꯕꯔꯣ ꯑꯗꯨꯋꯥꯏꯗꯒꯤ ꯑꯩꯗꯣ ꯆꯥꯛ ꯂꯥꯝꯕ ꯍꯧꯔꯦꯕ ꯑꯗꯣ ꯆꯥꯛ ꯆꯥꯛꯂꯥꯃꯟꯗꯅ ꯑꯩꯗꯣ ꯆꯥꯅꯤꯡꯕ ꯍꯧꯔ‌ꯦ ꯑꯗꯨꯒꯗꯤ ꯄꯨꯡ ꯃꯔꯤꯗ ꯆꯥꯏ ꯄꯨꯡ ꯃꯔꯤꯗ ꯆꯥꯕ ꯀꯥꯟꯗ ꯗꯥꯜ ꯊꯣꯡꯉꯝꯃ‌ꯦ ꯑꯗꯨ ꯆꯥꯕꯗ ꯇꯨꯝꯅꯤꯡꯕ
ꯎꯝ ꯍꯝ ꯗꯥꯜꯅꯤ ꯀꯩꯅꯣ ꯗꯥꯜ ꯗꯜꯀ ꯌ‌ꯦꯔꯨꯝꯁꯤꯅꯤ ꯀꯩꯅꯣ
ꯑꯩꯗꯤ ꯗꯥꯜꯗꯤ ꯆꯥꯅꯤꯡꯗꯦ ꯌꯦꯔꯨꯝꯕꯨꯗꯤ ꯆꯥꯕ ꯌꯥꯏ
ꯗꯜ ꯗꯩꯗꯤ ꯌ‍ꯦꯟ ꯁꯥꯅ ꯍꯥꯎꯋꯦ ꯍꯥꯏꯕꯩ ꯋꯥꯔꯤ ꯊꯣꯛꯒꯅꯤꯍꯦ ꯅꯪꯒꯤꯁꯤꯗꯤ
ꯑ ꯑꯗꯨꯕꯨ ꯑ ꯌꯦꯟꯁꯨ ꯈꯔ ꯌꯥꯎꯏꯀꯣ ꯑꯩꯅ ꯑꯗꯨ
ꯎꯝ ꯍꯝ
ꯑꯩꯗꯤ ꯀꯥꯡꯁꯣꯏꯅ ꯍꯥꯎꯕꯩꯕ ꯀꯥꯡꯁꯣꯏꯁꯤ ꯈꯔ ꯁꯥꯇꯛ ꯇꯧꯔꯒ ꯊꯣꯡꯕꯤꯕꯗꯣ
ꯍꯣꯏ ꯍꯣꯏ
ꯊꯨꯅ ꯍꯥꯎꯕ ꯍ‌ꯦꯜꯂꯦꯕ
ꯐꯖꯅꯕꯨ ꯊꯣꯡꯕꯤꯔꯗꯤꯀꯣ ꯑꯗꯨꯗ ꯈꯔ ꯁꯥꯒꯨꯝꯕ ꯉꯥꯒꯨꯝꯕ ꯈꯔ ꯀꯪꯕꯤꯕꯒꯨꯝꯕ ꯍꯥꯞꯆꯤꯜ ꯂꯗꯤ ꯍ‌ꯦꯟꯅ ꯐꯕ
ꯉꯔꯥꯡ ꯀꯣꯏꯕ ꯆꯠꯄꯗꯣ ꯉꯥ ꯄꯨꯔꯛꯑꯦ ꯉꯥ ꯄꯨꯔꯛꯑꯦ ꯑꯩꯈꯣꯏ ꯃꯃꯥ ꯕꯕꯥ ꯒꯥꯁꯨ ꯁꯨ ꯄꯤꯈ꯭ꯔꯦ ꯑꯌꯨꯛꯇ ꯂꯥꯛꯄꯒꯤ ꯑꯗꯨꯒ ꯏꯃꯥꯟꯅꯕꯤꯒꯤꯁꯨ ꯈꯔ ꯈꯥꯏꯕꯤ ꯈ꯭ꯔꯦ ꯑꯗꯨꯒ ꯑꯩ ꯈꯔ ꯑꫭꯏꯍꯧꯔꯦ ꯑꯗꯨꯗꯣ ꯀꯥꯡꯁꯣꯏ ꯊꯣꯡꯁꯤꯔꯥ ꯍꯥꯏꯔꯒ ꯑꯃꯨꯛ ꯇꯟꯕ ꯑꯩꯗꯣ
ꯅꯣꯏ ꯌꯨꯝꯅ ꯀꯗꯥꯏꯗꯅꯣ ꯑꯁꯦꯡꯕꯒꯤ ꯌꯨꯝꯅ ꯀꯌꯥꯃꯨꯛ ꯌꯥꯝ ꯂꯥꯞ ꯄꫪꫭ ꯑꯗꯨꯝ ꯂꯥꯞꯄ꯭ꯔꯥ
ꯑꯗꯨꯝ ꯅꯛꯑꯦ
ꯑꯗꯨꯝ ꯅꯛꯑꯌꯦ ꯅꯪ ꯔꯦꯟ ꯂꯩꯕꯗꯒꯤ ꯌꯥꯝꯅ ꯂꯞ
ꯇ꯭ꯋꯦꯟꯇꯤ ꯃꯤꯅꯤꯠ ꯆꯠꯇꯣꯏꯅꯦ
ꯇ꯭ꯋꯦꯟꯇꯤ ꯃꯤꯅꯤꯠ
ꯎꯝ
ꯑꯗꯨꯗꯤ ꯌꯥꯝ ꯂꯥꯞꯄ ꯅꯠꯇꯦꯅꯦ ꯑꯗꯨꯗꯤ
ꯑ ꯒꯥꯔꯤ ꯍꯥꯏꯗꯤ ꯑꯩꯈꯣꯏꯒꯤ ꯄꯥꯔꯁꯣꯅꯦꯜ ꯒꯥꯔꯤꯗꯒꯨꯝꯕ ꯆꯠꯂꯗꯤꯀꯣ ꯇ꯭ꯋꯦꯟꯇꯤ ꯃꯤꯅꯤꯠ
ꯎꯝ ꯎꯝ ꯀꯔꯝꯕ ꯗꯤꯔꯦꯛꯁꯟꯅꯣ
ꯂꯥꯏꯟꯗ ꯆꯠꯂꯗꯤ
ꯀ ꯇꯏ ꯔꯣꯝꯗ
ꯎꯝ ꯀꯩꯅꯣ ꯑꯣꯏꯗꯣꯏꯅꯦ ꯕꯖꯥꯔꯗꯒꯤ ꯂꯟꯖꯤꯡ ꯂꯥꯏꯟꯗꯣ
ꯍꯥ ꯑꯥꯎ ꯑꯠ ꯑꯠꯆꯥ ꯑꯗꯨꯔꯣꯝꯗ ꯑꯣꯏꯕ ꯑꯣꯀꯦ ꯑꯣꯀꯦ ꯎꯝ ꯎꯝ ꯎꯝ ꯑꯗꯨꯗꯤ ꯅꯪꯒꯤꯁꯦ ꯆꯥꯛ ꯑꯣꯏꯔꯝꯒꯦ ꯇꯧꯕꯁꯦ ꯎꯝ ꯍꯣꯏ ꯑꯩꯅ ꯈꯔ ꯈꯟꯕꯗꯤ ꯂꯩꯌꯦꯦ ꯑꯗꯨ ꯑꯣꯏꯔꯝꯒ ꯇꯧꯗꯤ ꯃꯥꯜꯂꯦ
ꯀꯔꯤ ꯈꯜꯅꯤꯕ
ꯑꯦꯔꯤꯌꯥꯗꯣ ꯍꯥꯏꯕꯅꯤꯗ
ꯅꯪꯗꯤ
ꯑ ꯑꯩꯁꯨ ꯑꯩꯁꯨ ꯂꯥꯞꯇꯦ ꯑꯩꯗꯤ ꯑꯩꯁꯨ ꯂꯥꯞꯇꯦ ꯑꯁꯤꯗ ꯑꯣꯔꯤꯖꯤꯟꯗꯣ ꯁꯤꯗꯒꯨꯝꯕꯅꯦ ꯌꯥꯝ ꯀꯟꯅ ꯂꯥꯞꯇꯦ
ꯎꯝ ꯌꯥꯝ ꯀꯟꯅꯂ ꯄꯗꯤꯅ ꯇꯕ
ꯍꯣꯏ ꯂꯥꯞꯇꯤ ꯂꯥꯞꯇꯤ ꯅꯛꯅ ꯗꯣꯢ ꯃꯤꯅꯤꯠ ꯍꯥꯏꯔꯕꯅꯤꯅ ꯑꯩꯁꯨ꯭ ꯐꯤꯐꯇꯤꯟ ꯃꯤꯅꯤꯠ ꯇ꯭ꯋꯦꯟꯇꯤ ꯃꯤꯅꯤꯠ ꯑꯗꯨꯃꯥꯏꯅ ꯑꯣꯏꯔꯝꯅꯤ ꯑꯣꯏꯕꯕꯨꯗꯤ
ꯎꯝ ꯃꯅꯔ
ꯑ ꯑ ꯁꯣꯏꯗ꯭ꯔꯤ ꯑꯣ ꯑꯗꯨ ꯃꯅꯔꯝꯕꯗꯤ ꯌꯥꯏ ꯑꯗꯨꯁꯨ ꯍꯧꯖꯤꯛꯇꯤ ꯃꯥꯟꯅꯍꯜꯂꯔꯣꯏꯁ
ꯍ ꯍꯣꯏ ꯅꯪꯁꯦ ꯑꯩꯅ ꯀꯨꯔꯤꯌꯟꯅꯤꯅ ꯀꯣꯔꯤꯌꯟꯒꯤ ꯎꯄꯥꯅꯤꯅ ꯉꯥꯡꯅꯔꯤꯅꯤꯀꯣ
ꯑꯆꯥ ꯑꯗꯨꯕꯨꯗꯤ ꯖꯨꯝꯀꯨꯨꯞꯅꯤ ꯀꯩꯅꯣ
ꯏꯃꯦꯖꯤꯅꯦꯁꯟ ꯇꯧꯕꯅꯤ ꯅꯪꯁꯨ ꯑꯩ ꯑꯩꯒꯤ ꯁꯛꯇꯝꯗꯣ ꯀꯃꯥꯏꯅ ꯊꯣꯛꯂꯛꯄ
ꯑꯩꯁ ꯀꯇ ꯍꯥꯏ ꯑꯗꯨꯗꯤ ꯀꯩꯅꯣ ꯕ꯭ꯂꯦꯛ ꯄꯤꯡꯀꯤ ꯂꯤꯁꯥꯒꯨꯝꯕ ꯑꯃꯨ ꯑꯃꯨꯛ ꯀꯗ ꯆꯦꯅ ꯀꯥꯏ ꯆꯦꯟꯅꯔ ꯑꯗꯨꯃꯥꯏꯅ ꯈꯔ
ꯍꯥꯏꯁꯤꯒ ꯃꯥꯟꯗ꯭ꯔꯦꯍꯦ ꯑꯗꯨꯗꯤ
ꯃꯥꯜꯂꯦ ꯈꯜꯂ ꯂꯣꯏꯔꯦꯒꯤꯅ
ꯑꯥ ꯈꯜꯂꯣ ꯄꯜꯂꯣ ꯂ ꯈꯟꯅꯤ
ꯑꯗꯨꯖꯅꯦꯠꯇ꯭ꯔꯁꯣ ꯀꯅꯥ ꯈꯪ ꯖꯤꯇꯤ ꯍꯥꯖꯤꯠꯀ ꯍꯥꯏꯔꯗꯤ ꯑꯩꯈꯣꯏ ꯅꯧꯊꯔꯤꯕꯅꯦꯕ ꯑꯗꯣ ꯁꯨꯡꯁꯣꯏ ꯁꯣꯏꯗꯅ ꯃꯥꯜꯂꯝꯃꯅꯤ ꯀꯥꯏꯅ ꯈꯟꯕ꯭ꯔꯥ ꯂꯣꯏꯔꯕꯅꯦꯕ ꯒꯦꯝ ꯑꯣꯚꯔꯅꯦꯕ
ꯀꯅꯥ ꯀꯅꯥ ꯂꯩꯅꯣ
ꯑꯩ ꯑꯩꯈꯣꯏꯗꯤ ꯀꯩꯅꯣ ꯐꯦꯃꯤꯂꯤ ꯑꯣꯏꯅ ꯂꯩꯌꯦꯕꯀꯣ ꯃꯔꯛ ꯍꯛꯇꯗꯤ
ꯑꯥ
ꯎꯝ ꯑꯣ ꯍꯣꯏ ꯑꯗꯣ ꯉꯥꯏꯍꯥꯛꯉꯩꯗꯤ ꯂꯩꯇꯦ ꯍꯟꯗꯛꯀꯥꯟ ꯂꯩꯦ
ꯎꯝ ꯍꯧꯖꯤꯛꯇꯤ ꯅ ꯊꯟꯗꯔꯣ
ꯎꯝ ꯅꯠꯇ ꯑꯩꯈꯣꯏꯒꯤ ꯏꯆꯟꯅꯨꯄꯤ
ꯑꯁ ꯏꯆꯟ ꯅꯨꯄꯤ ꯂꯩꯕꯒꯁꯦ ꯅꯨꯡꯉꯥꯏꯕꯅꯦꯍꯦ
ꯀꯖꯤꯅꯦ ꯀꯖꯤꯅꯦ ꯍꯣꯏ ꯍꯣꯏ ꯐꯩ ꯐꯩ ꯑꯗꯨꯕꯨꯗꯤ ꯍꯣꯏ ꯍꯣꯏ ꯀꯥꯖꯤꯟꯗꯤ ꯀꯥꯖꯤꯟꯅꯦ ꯑꯗꯨꯁꯨ ꯅꯣꯏꯗꯤ ꯅꯣꯏꯗꯤ ꯀꯌꯥꯒꯨꯝꯕ ꯂꯩ
ꯑꯍꯨꯝ ꯈꯛꯇꯅꯦ ꯑꯩꯈꯣꯏꯁꯨ ꯑꯩꯈꯣꯏ ꯁꯤꯁꯇꯔ ꯑꯃ ꯑꯗꯨꯒ ꯑꯩꯈꯣꯏꯗ
ꯉꯅꯥ ꯌꯦꯡ ꯀꯦꯁ
ꯌꯦꯡꯒꯦ ꯌꯦꯡꯒꯦ ꯁꯤꯇꯝ ꯄꯥꯟꯈ꯭ꯔꯦ ꯑꯩꯅ ꯑꯃ ꯌꯥꯏ
ꯀꯩꯗꯧꯕꯒꯤꯅꯣ ꯃꯥꯗꯤ ꯈꯔ ꯈꯔ ꯉꯟꯅ ꯆꯠꯈ꯭ꯔꯕ꯭ꯔꯣ
ꯑ ꯈꯔ ꯉꯟꯅ ꯆꯠꯈ꯭ꯔꯦ ꯃꯥꯗꯣ ꯍꯥꯟꯅꯗꯒꯤ ꯑꯩꯈꯣꯏꯗ ꯑꯩꯈꯣꯏ ꯂꯩꯃꯤꯟꯅꯗꯕꯀꯣ ꯄꯨꯄꯨ ꯍꯣꯏꯒ ꯕꯣꯕꯣꯍꯣꯏꯒ ꯂꯩꯕ ꯇꯒꯤ
ꯑꯩꯈꯣꯏ ꯑꯩꯈꯣꯏꯒꯤ ꯃꯅꯤꯡ ꯃꯅꯤꯡꯂꯣꯝꯗ ꯕꯦꯛꯒ꯭ꯔꯥꯎꯟꯒꯤ ꯅꯣꯏꯁꯁꯦ ꯂꯒꯅꯨ ꯍꯥꯏꯔ ꯍꯦꯅꯦ ꯂ ꯀ ꯆꯥꯠꯅꯦꯕ ꯂꯥꯡꯒꯅ
ꯑꯩꯅ ꯉꯁꯥꯏ ꯑꯉꯥꯡꯍꯣꯏꯗ ꯂꯥꯡꯒꯅꯨ ꯍꯥꯏꯔꯒ ꯃꯣꯏꯅ ꯍꯦꯟꯅ ꯂꯥꯎꯈꯠꯂꯛꯏꯅꯦ ꯈꯪꯕ꯭ꯔꯥ
ꯂꯥꯡꯒꯅꯨꯕ ꯍꯥꯏꯔꯕ ꯍꯦꯟꯅꯠꯂ ꯂꯥꯡꯈꯠꯂꯛꯄꯀꯣ ꯅꯣꯛꯁꯨ ꯅꯣꯛ ꯅꯤꯡꯉ ꯌꯥꯎꯕꯖꯥꯠꯅꯤꯗ
ꯉꯁꯤꯗ ꯀꯔꯤ ꯏꯟꯁꯥꯡ ꯆꯥꯔꯦꯕ
ꯑꯁꯤꯗ ꯈꯥꯃꯦꯟ ꯈꯥꯃꯦꯟꯒ ꯑꯂꯨꯒ ꯑꯩꯁ ꯑꯂꯨ ꯌꯥꯎꯗꯦ ꯍꯥꯏꯌꯦ ꯑꯥ ꯉꯥ ꯀꯪꯕ ꯍꯥꯞꯄ ꯑꯗꯨꯒ ꯊꯥꯡꯖꯤꯡ ꯊꯥꯡꯖꯤꯡ ꯊꯥꯡꯖꯤꯡ ꯏꯔꯣꯟꯕꯒ
ꯑꯍꯥꯎꯕꯤ ꯉꯥꯛꯇꯅꯤꯅꯦ ꯑꯗꯨꯗꯤ
ꯋꯥꯁꯨꯋꯥꯅ
ꯍ ꯎꯝ
ꯑꯗꯣ ꯉꯁꯥꯏ ꯀꯩꯅꯣ ꯑꯩꯅ ꯍꯪꯒꯦ ꯇꯧꯔꯝꯕꯗꯣ ꯀꯩꯅꯣ ꯃꯦꯅꯦꯖꯃꯦꯟꯒꯤ ꯏ ꯍꯣꯏ ꯃꯦꯅꯦꯖꯃꯦꯟꯒꯤꯗ ꯍꯥꯡꯕ ꯈꯔ ꯋꯥꯠꯈ꯭ꯔꯦ
ꯍꯪꯂꯛꯑꯣ ꯍꯪꯛꯑꯣ
ꯃꯦꯅꯦꯖꯃꯦꯟꯁꯦ ꯎꯝ ꯇꯝꯕ ꯃꯇꯝꯗ ꯀꯌꯥꯃꯨꯛ ꯀꯨꯝꯕ ꯃꯇꯝ ꯂꯧꯋꯦ
ꯊꯥ ꯇꯔꯨꯛ ꯁꯨꯃꯥꯏꯅ ꯂꯧꯒꯅꯤ
ꯊꯥ ꯇꯔꯨꯛ ꯀꯣ ꯑꯣꯀꯦ ꯑꯗꯣ ꯇꯝꯃꯦ ꯀꯣꯔꯁ ꯂꯣꯏꯔꯦ ꯍꯥꯏꯔꯤꯁꯦꯕ ꯑꯗꯨꯗ ꯄ꯭ꯔꯦꯛꯇꯤꯀꯦꯜ ꯑꯣꯏꯅ ꯏꯟꯇꯔꯟꯒꯨꯝꯕꯁꯨ ꯑꯃꯨꯛ ꯇꯧꯔꯝꯕ꯭ꯔꯥ ꯅꯠꯇꯕꯤꯅ
ꯀꯌꯥ ꯇꯧꯗꯣꯏꯅꯦ
ꯄ꯭ꯔꯦꯛꯇꯤꯀꯦꯜ ꯇꯧꯋꯦ ꯑꯗꯣ ꯏꯟꯇꯔꯟ ꯑꯣꯏꯅ ꯇꯧꯕ꯭ꯔꯥ ꯑꯗꯨ ꯑꯗꯨꯗꯤ ꯁꯦꯂꯔꯤ ꯐꯪꯗ꯭ꯕꯤꯗ ꯑꯗꯨꯝ ꯎꯝ ꯑꯦꯛꯁꯄꯤꯔꯤꯌꯦꯟꯁꯀꯤꯗꯃꯛ ꯍꯥꯟꯅ ꯑꯃꯨꯛ ꯇꯧꯍꯟꯕ꯭ꯔꯥ ꯑꯗꯨꯃꯥꯏꯅ
ꯑꯧ ꯇꯧꯍꯟꯕꯅꯦ
ꯎꯝꯝ ꯑꯗꯨ ꯅꯪꯗꯤ ꯏꯟꯇꯔꯟꯗꯤ ꯀꯗꯥꯏꯗ ꯇꯧꯔꯝꯃꯦ ꯑꯗꯨꯗꯤ
ꯃꯨꯝꯕꯩꯗꯨꯅꯤꯅꯦ ꯍꯞꯇꯥꯅꯤꯅꯤꯅꯦ ꯑꯩꯅ ꯇꯧꯕꯗꯣ
ꯆ ꯆꯃꯝꯕ ꯍꯥꯏꯗ ꯏꯟꯇꯔꯟ ꯇꯧꯕꯗꯣꯀꯣ ꯑꯗꯣ ꯇꯝꯕ ꯃꯇꯝꯗ ꯄꯩꯁꯥꯗꯤ ꯀꯌꯥꯒꯨꯝꯕ ꯔꯨꯝꯝꯗꯤ ꯆꯪꯉꯦ ꯅꯣꯏꯅ ꯇꯝꯂꯛꯄ ꯀꯥꯟꯗ
ꯇꯝꯕꯗꯗꯤ ꯌꯥꯝ ꯀꯌꯥ ꯀꯟꯅ ꯆꯪꯗꯦꯗ ꯑꯦꯠꯃꯤꯁꯟ ꯈꯛꯇ ꯂꯤꯁꯤꯡ ꯃꯉꯥ ꯈꯛꯇ ꯇꯧꯔꯒ ꯑꯗꯨꯝ ꯐ꯭ꯔꯤ ꯂ ꯑꯣꯏꯅ ꯑꯗꯨꯕꯨ ꯃꯨꯝꯕꯩ ꯆꯠꯄ ꯀꯥꯟꯗꯗꯤ ꯎꯝ ꯏꯁꯥ ꯏꯁꯥꯅ ꯄꯨꯊꯣꯛꯄꯅꯤꯅ ꯈꯔ ꯈꯔ ꯆꯪꯈ꯭ꯔꯦ
ꯎꯝ ꯎꯝ
ꯑꯗꯨꯒ ꯍꯥꯏꯗꯤ ꯂꯝ ꯑꯃ ꯆꯠꯂꯒ ꯀꯣꯏꯅꯤꯡꯕꯗꯣ ꯑꯗꯨꯒꯤꯁꯨ ꯌꯥꯝ ꯆꯠꯈ꯭ꯔꯦ
ꯐꯩꯗ ꯑꯦꯛꯁꯄꯤꯔꯤꯌꯦꯟꯁꯁꯨ ꯀꯣ ꯑꯗꯨꯝ ꯊꯣꯛꯇ꯭ꯔꯒ ꯂꯩꯔꯗꯤ ꯂꯩꯕ ꯏꯟꯚꯥꯏꯔꯣꯟꯃꯦꯟ ꯆꯞ ꯃꯥꯟꯅꯅ ꯑꯗꯨꯝ ꯂꯩꯕꯁꯤꯗꯤ ꯀꯣꯛꯇꯣ ꯑꯅꯧꯕ ꯎꯗꯕꯒꯤ ꯍꯥꯏꯒꯗ꯭ꯔꯥ ꯇꯣꯉꯥꯟꯕ ꯎꯗꯕꯁꯤꯁꯨ ꯈꯔ ꯑꯩꯈꯣꯏꯗ ꯁꯤꯡꯕ ꯈꯔ ꯋꯥꯠꯂꯤꯗꯅꯀꯣ ꯑꯗꯣ ꯅꯦꯛꯁ ꯄ꯭ꯂꯥꯟꯗꯤ ꯀꯃꯥꯏꯅ ꯇꯧꯕ ꯇꯥꯔꯦ ꯇꯝꯕ ꯂꯣꯏꯔꯦ ꯍꯧꯖꯤꯛ ꯈꯔꯁꯨ ꯁꯨꯔꯒ ꯂꯩꯔꯦ ꯑꯗꯣ ꯀꯔꯝꯕ ꯂꯦꯚꯦꯜ ꯐꯥꯎꯗꯤ ꯆꯠꯄ ꯌꯥꯒꯗꯧ ꯃꯥꯜꯂꯦ
ꯍꯥꯞ ꯑ ꯁꯨꯝ ꯇꯔꯥꯒꯦꯟ ꯇ꯭ꯔꯥ ꯍꯒꯦꯟ ꯇꯧꯕ ꯇꯥꯔꯦꯗꯅ ꯑꯦꯛꯖꯥꯝꯒꯨꯝꯕ ꯊꯥꯕ ꯈꯣꯠꯄ ꯍꯥꯏꯗꯤ ꯃꯦꯅꯦꯖꯃꯦꯟ ꯇꯝꯃꯦ ꯍꯥꯏꯔ ꯃꯦꯅꯦꯖꯃꯦꯟꯗ ꯑꯦꯝ ꯇꯧꯔ ꯂꯩꯇꯦꯕ ꯑꯩꯁꯦ
ꯎꯝ ꯎꯝ
ꯐꯪꯕ ꯐꯪꯕ ꯑꯦꯖꯝ ꯊꯥꯗꯣꯛꯧꯕꯗ
ꯍꯣꯏꯗꯥ ꯑꯗꯨꯕꯨꯗꯤ ꯍꯣꯏ
ꯎ ꯕꯦꯡꯒꯤ ꯑꯦꯛꯖꯥꯝꯒꯨꯝꯕꯁꯨ ꯊꯥꯔ ꯊꯥꯔꯝꯃꯦ ꯑꯗꯨꯒ ꯑꯩꯒꯤ ꯐꯣꯟꯗꯣ ꯑꯗꯣ ꯑꯣꯐꯂꯥꯏꯟꯗ ꯊꯥꯏꯑ ꯑꯣꯟꯂꯥꯏꯟꯗꯁꯨ ꯊꯥꯏꯑꯕ ꯑꯣꯟꯂꯥꯏꯟꯗ ꯍꯥꯟꯅ ꯊꯥꯏꯕ ꯑꯩꯒꯤ ꯐꯣꯟꯗꯨ ꯅꯨꯡꯉꯥꯏꯃꯟꯗꯕ ꯌꯦꯉꯣ ꯍꯟꯗꯛꯇꯤ ꯑꯗꯨꯝ ꯈꯔ ꯅꯨꯡꯉꯥꯏꯔꯅꯤ
ꯎꯝ ꯍꯝ ꯝ ꯑꯣꯟꯅꯥꯥꯏꯟꯗ ꯊꯥꯏ ꯑꯣꯀꯦ ꯑꯣꯀꯦ ꯑꯗꯣ ꯀꯣꯏꯁꯟꯒꯤ ꯇꯕꯦꯜ ꯀꯨꯝꯕꯗꯤ ꯀꯔꯝꯕ ꯃꯑꯣꯡ ꯇꯧꯒꯦ ꯅꯪꯅ ꯇꯧꯔꯛꯄꯥꯟꯗ
ꯕ
ꯍ ꯍꯣꯏ ꯍꯣꯏ ꯅꯪꯅ ꯊꯥꯈꯤꯕ ꯍꯣꯏ ꯕꯦꯡꯀꯤ ꯀꯩꯅꯣ ꯀ꯭ꯂꯥꯛꯀꯤ ꯑꯣꯏꯔꯝꯕ ꯌꯥꯏ ꯀꯣ ꯀꯩ ꯀꯩꯅꯣ ꯌꯥꯝ ꯂꯩꯔꯝꯒꯗꯤ ꯅꯥ ꯇꯧꯗꯦ ꯑ ꯑꯗꯣ ꯀꯣꯏꯁꯟꯒꯤ ꯂꯦꯚꯦꯜꯗꯤ ꯀꯃꯥꯏꯅ ꯇꯧꯒꯦ
ꯑꯗꯨ ꯑꯗꯨꯝ